ꯍꯜꯂꯣ ꯇꯥꯕ꯭ꯔꯣ
ꯑꯦ ꯏꯅꯥꯗꯤ ꯇꯥꯕ꯭ꯔꯣ
ꯁꯨ ꯇꯥꯏꯌꯦ ꯅꯨꯡꯉꯥꯏꯔꯤꯕꯣ ꯅꯨꯡꯉꯥꯏꯔꯤꯌꯦ
ꯁꯦꯟ ꯁꯦꯟ ꯑꯣꯔꯀꯣ
ꯁꯦꯝꯝ ꯁꯦꯝꯦꯝ ꯗꯤ ꯐ꯭ꯔꯦꯟ
ꯊꯨꯄ
ꯍꯧꯖꯤꯛ ꯍꯧꯖꯤꯛꯇꯤ ꯀꯩꯗꯧꯔꯒꯦ ꯅꯪ ꯆꯪꯉꯕꯣ
ꯍꯧꯖꯤꯛ ꯒꯥꯔꯤꯁꯨ ꯇꯣꯗꯦ
ꯅꯪ ꯍꯌꯦꯡꯒꯤ ꯇꯦꯁꯀꯤ ꯄꯥꯔꯕꯣ
ꯄꯥꯗꯍꯦ
ꯅꯪ ꯄꯥꯒꯅꯤ ꯍꯥꯏꯗꯥꯏꯅꯦ
ꯍꯣꯏ ꯑꯗꯨ ꯑꯩ ꯍꯌꯦꯡ ꯃꯣꯔꯅꯤꯡ ꯄꯥꯒꯅꯤ
ꯑꯣ ꯑꯣ ꯑꯣꯑꯣ ꯅꯪꯗꯤ ꯌꯥꯝꯅ ꯕ꯭ꯔꯦꯟ ꯐꯩꯀꯣ ꯅꯪꯗꯤ ꯌꯥꯝ ꯕ꯭ꯔꯦꯟ ꯐꯩꯀꯣ
ꯐꯗꯦ
ꯑꯗꯣ ꯅꯪ ꯅꯪꯗꯤ ꯍꯌꯦꯡ ꯄꯥꯒꯅꯤ ꯍꯥꯏꯕꯗꯤ ꯀꯩꯅꯣ ꯅꯪꯒꯤ ꯍꯌꯦꯡꯗꯤ ꯕꯥꯏꯍꯔꯠ ꯕꯥꯏꯍꯔꯠ ꯇꯧꯒꯗ꯭ꯔꯣ
ꯍꯧꯖꯤꯛꯇꯣ ꯃꯐꯝ ꯂꯩꯇ꯭ꯔꯦ ꯑꯗꯨꯅꯦ ꯍꯌꯦꯡꯗꯣ ꯕꯥꯍꯥꯔ ꯕꯥꯍꯥꯔꯗꯣ ꯂꯣꯏꯅꯃꯛ ꯇꯧꯔꯣꯏ ꯑꯩꯗꯤ ꯑꯩ ꯒꯤꯁꯇꯗꯤ ꯒꯤ ꯇꯦꯛꯦꯛꯅꯤꯛꯗ
ꯑꯥ
ꯍꯔꯇꯣ ꯄꯣꯏꯟꯁ ꯄꯣꯏꯟꯁꯗ ꯚꯥꯠ ꯇꯧꯔꯣ ꯑꯗꯨ ꯃꯥꯒꯤ ꯕꯣꯗꯤꯒꯨꯝꯕꯗꯣ ꯑ ꯑꯃꯈꯛꯇ ꯄꯥꯔꯁꯨ ꯍꯣꯏ ꯈꯔ ꯑꯟꯗꯔꯁꯇꯦꯟ ꯇꯧꯋꯦ ꯑꯗꯨ ꯎꯝ ꯃ ꯌꯥꯝ ꯑꯟꯗꯔꯁꯇꯦꯟ ꯇꯧꯗꯦꯀꯣ ꯑꯗꯨꯅꯦ ꯑꯃ ꯄꯥꯥꯏꯔꯁꯨ ꯀꯣꯟꯁꯦꯟꯇ꯭ꯔꯦꯠ ꯇꯧꯔꯒ ꯑꯗꯨ ꯑꯗꯨꯝ ꯇꯨ ꯊ꯭ꯔꯤ ꯇꯥꯏꯝꯁ ꯄꯥꯔꯣ ꯁꯦꯟꯇꯦꯟꯁ ꯁꯦꯟꯇꯦꯟꯁ ꯅꯠꯇꯦ ꯄꯦꯔꯥꯒ꯭ꯔꯥꯐ ꯑꯃꯗꯣ ꯇꯨ ꯊ꯭ꯔꯤ ꯇꯥꯏꯝꯁ ꯔꯤꯄꯤꯠ ꯔꯤꯄꯤꯠ ꯄꯥꯔꯣ ꯑꯗꯨ ꯅꯪꯅ ꯈꯟꯗ꯭ꯔꯗꯤ ꯌꯥꯔꯦ ꯑꯗꯨ ꯚꯔ ꯇꯧꯔꯗꯤ ꯌꯥꯔꯦ ꯑꯗꯨ ꯑꯗꯨꯝ ꯏꯔꯣ
ꯑꯗꯨꯗꯨꯅ ꯌꯥꯝꯅ ꯊꯥꯒꯠꯆꯔꯤꯀꯣ ꯅꯪꯅ ꯌꯥꯝꯅ ꯑꯩꯉꯣꯟꯗ ꯍꯥꯏꯕꯤꯕꯒꯤ
ꯍꯣꯏ
ꯑꯩꯅ ꯑꯩꯉꯣꯟꯗ ꯌꯥꯝꯅ ꯇꯦꯛꯅꯤꯛ ꯇꯦꯛꯅꯤꯛ ꯃꯌꯥꯝ ꯑꯃ ꯄꯤꯕꯤꯕꯒꯤ ꯌꯥꯝꯅ ꯊꯥꯒꯠꯆꯔꯤ
ꯍꯣꯏ ꯑꯩ ꯅꯨꯡꯉꯥꯏꯔꯦ ꯅꯪꯅ ꯈꯪꯈ꯭ꯔꯗꯤ
ꯌꯥꯝꯅ ꯐꯩꯀꯣ ꯅꯪꯅ ꯁꯨꯃꯥꯏꯅ ꯍꯥꯏꯕꯤꯕꯁꯦ ꯑꯩꯉꯣꯟꯗ
ꯍꯣꯏ ꯍꯣꯏ
ꯑꯗꯨꯗꯤ ꯑꯗꯨꯒꯗꯣ
ꯌꯥꯝꯅ ꯑꯩꯈꯣꯏ ꯑꯅꯤꯗꯤ ꯌꯥꯝꯅ ꯔꯦꯁꯄꯦꯛ ꯊꯝꯅꯔꯒ ꯋꯥꯔꯤ ꯁꯥꯟꯅꯩ
ꯍꯣꯏ ꯆꯨꯝꯃꯦ ꯌꯥꯝꯅ ꯐꯣꯔꯃꯦꯜ ꯑꯣꯏꯔꯦ
ꯍ ꯍꯣꯏ
ꯍꯧꯖꯤꯛꯅꯅꯥꯎ ꯀꯗꯥꯏꯗ ꯂꯩ
ꯑꯩꯗꯤ ꯇꯦꯔꯦꯁꯇ ꯂꯩꯌꯦ
ꯑꯩꯁꯨꯅꯦ ꯅꯪ ꯅꯪ ꯀꯔꯤ ꯁꯤꯛꯅꯦꯜ ꯑꯃ ꯎꯕ꯭ꯔꯣ ꯔꯦꯠ ꯀꯂꯔꯅꯦ
ꯑ ꯎꯜꯌꯦ
ꯍꯣꯏ ꯑꯗꯨꯗꯤ ꯐꯣꯟꯒꯤ ꯁꯤꯒꯅꯦꯜꯔ
ꯑꯁꯤꯁꯦ ꯈꯪꯗꯦꯌꯦ ꯑꯁꯤꯁꯦ ꯈꯥꯡ ꯍꯣꯁꯄꯤꯇꯥꯜꯒꯤ ꯃꯥꯜꯂꯦ ꯍꯣꯁꯄꯤꯇꯥꯜꯒꯤ ꯐꯣꯟꯒꯤ ꯁꯤꯒꯅꯦꯜ ꯃꯥꯜꯂꯦ
ꯑꯗꯨ ꯁꯤ ꯑꯦꯔꯤꯌꯥꯒꯤ ꯁꯤꯒꯅꯦꯜꯗꯤ ꯀꯗꯥꯏꯗ ꯂꯩꯑꯦ
ꯈꯪꯗꯦ ꯑꯩꯗꯤ ꯑꯗꯨꯗꯤ ꯀꯩꯅꯣ ꯑꯩꯈꯣꯏꯒꯤ ꯍꯦꯠ ꯍꯦꯠ ꯑꯣꯞ ꯃꯤꯅꯤꯁꯇꯔꯗ ꯍꯪꯖꯩ
ꯅꯪꯃꯦ ꯁꯇꯂꯥꯏꯠ ꯨꯝꯕꯥ ꯃꯥꯂꯦꯀꯣ
ꯍꯣꯏ ꯑꯁ ꯒꯥꯔꯤꯁꯨ ꯌꯥꯝ ꯆꯠꯂꯦꯀꯣ ꯉꯁꯤꯗꯤ ꯑꯗꯣ ꯃꯥꯒꯤ ꯍꯣꯏ
ꯍꯧꯖꯤꯛꯛꯇꯣ ꯀꯨꯏꯔꯦ ꯑꯗꯨ
ꯀꯨꯏꯔꯦ ꯀꯔꯤꯅꯣ ꯅꯪꯅ ꯍꯥꯏꯔꯤꯗꯣ ꯍꯣꯏ ꯌꯦꯡꯉꯦ ꯍꯥꯏ ꯍꯣꯍꯣ ꯑꯩꯗꯤ ꯀꯨꯏꯔꯦ ꯍꯥꯏꯕꯗꯨꯗ ꯒꯥꯔꯤ ꯆꯠꯄ ꯀꯨꯏꯔꯦꯅ ꯈꯜꯂꯨꯔꯦ
ꯑꯗꯨꯅ ꯊꯤꯔꯦ
ꯊꯤꯡꯔꯦ
ꯊꯦꯡꯉꯦ ꯍꯥꯏꯌꯣ ꯊꯦꯡꯉꯦ
ꯄꯦ
ꯎꯝ ꯄꯨꯡ ꯊꯦꯡꯉꯦ
ꯄꯨꯡ ꯊꯤꯡꯉꯩ
ꯍꯣꯏ ꯑꯗꯣ ꯒꯥꯔꯤꯗꯤ ꯌꯥꯝ ꯆꯠꯂꯒ ꯑꯗꯨꯝ ꯂꯩꯌꯦ
ꯍꯣꯏ ꯑꯗꯨ ꯒꯥꯔꯤ ꯆꯠꯂꯒ ꯑꯗꯨꯝ ꯂꯩꯥꯛꯑꯦ
ꯍꯣꯏ ꯃꯈꯣꯏꯗꯤ ꯇꯨꯝꯅꯤꯡꯗ꯭ꯔꯕ ꯃꯥꯜꯂꯦ ꯑꯝꯇ ꯒꯥꯔꯤ ꯗ꯭ꯔꯥꯏꯚꯔꯁꯤꯡꯁꯦ ꯑꯗꯨ ꯑꯗꯨꯗꯨꯒꯤ ꯑꯗꯨꯗꯨꯒꯤ ꯑꯗꯨꯝ ꯆꯠꯄ ꯃꯥꯜꯂꯦ
ꯆꯨꯝꯃꯦ ꯅꯪ ꯐ꯭ꯂꯥꯋꯔꯒꯨꯝꯕ ꯄꯥꯝꯕ꯭ꯔꯣ
ꯄꯥꯝꯃꯦ ꯅꯪꯗꯤ ꯄꯥꯝ ꯑꯩ ꯇꯤ ꯇꯨꯂꯤꯞꯁꯨ ꯄꯥꯝꯃꯦ ꯑꯗꯨꯒ
ꯐꯦꯕꯣꯔꯦꯠ ꯐ꯭ꯂꯋꯔꯅꯦ
ꯑꯩꯁꯨꯅꯦ ꯑꯩꯁꯨ ꯄꯥꯝꯃꯦ ꯇꯨꯂꯤꯞꯇꯤ ꯌꯥꯝ ꯄꯥꯝꯃꯦ ꯇꯨꯂꯤꯞꯇ ꯄꯤꯡ ꯀꯂꯔꯒꯨꯝꯕꯗꯣ ꯄꯥꯝꯃꯦ
ꯍꯣꯏ ꯍꯣꯏ ꯄꯤꯡ ꯀꯂꯔꯁꯨ ꯐꯖꯥꯏ
ꯄꯤꯡ ꯀꯂꯔ ꯄꯤꯡꯀ ꯄꯤꯡꯀ ꯋꯥꯏꯠꯀ ꯃꯤꯛꯁ ꯑꯞ ꯇꯧꯕ ꯃꯤꯛꯁꯑꯞ ꯇꯧꯕꯗꯣ ꯈꯔ
ꯀꯔꯤ ꯀꯔꯤ ꯀꯂꯔ ꯂꯥꯛꯑ ꯇꯨꯂꯤꯞꯗꯣ
ꯑꯩꯅ ꯈꯪꯕꯗꯗꯤ ꯔꯦꯠꯁꯨ ꯎꯏꯌꯦ ꯌꯦꯜꯂꯣꯁꯨ ꯍꯣꯏ ꯎꯏꯌꯦ ꯃꯔꯛ ꯃꯔꯛꯇ ꯑꯗꯨꯒ ꯄꯤꯡ ꯎꯏꯌꯦ ꯑꯗꯨꯒ ꯋꯥꯏꯠꯁꯨ ꯎꯕ ꯃꯥꯜꯂꯦ ꯑꯗꯨꯒ ꯑꯇꯩꯗꯤ ꯈꯪꯗꯦ
ꯄꯥꯔꯄꯜꯒꯨꯝꯕ ꯂꯩꯕ꯭ꯔꯣ
ꯄꯔꯄꯜꯗꯤ ꯈꯪꯗꯦ ꯑꯩꯗꯤ ꯎꯗ꯭ꯔꯤꯌꯦ ꯍꯦꯟꯃꯦꯠꯇꯗꯤ ꯎꯔꯦ ꯍꯦꯟꯃꯦꯠꯀꯨꯝꯕ ꯃꯤꯅ ꯃꯤꯅ ꯑꯗꯨꯝ ꯃꯦꯛ ꯃꯦꯛ ꯇꯧꯕꯗꯣ
ꯎꯝ
ꯑꯗꯨꯒꯨꯝꯕꯗꯗꯤ ꯎꯔꯦ ꯑꯗꯨꯒ ꯑꯁꯦꯡꯕ ꯔꯤꯌꯦꯜꯗꯗꯤ ꯎꯗ ꯊ꯭ꯔꯤ
ꯑꯣ ꯑꯩꯗꯤ ꯑꯩꯗꯤ ꯇꯨꯂꯤꯞꯗꯣ ꯑꯁꯦꯡꯕꯒꯤꯇꯨꯂꯤ ꯎꯗꯦ
ꯑꯁꯦꯡꯕꯒꯤ ꯇꯨꯂꯤꯞ ꯎꯗ꯭ꯔꯤ
ꯍꯣꯏ ꯎꯗ꯭ꯔꯤ ꯍꯧꯖꯤꯛꯁꯨ
ꯑꯣ ꯑꯩ ꯇꯨꯂꯤꯞ ꯑꯁꯦꯡꯕꯗꯤ ꯑꯃꯨꯛ ꯑꯃꯨꯛ ꯎꯈ꯭ꯔꯦ ꯑꯃꯨꯛꯈꯛ ꯎꯈ꯭ꯔꯦ ꯄꯤꯡ ꯀꯂꯔꯗ ꯎꯈ꯭ꯔꯦ ꯇꯨꯂꯤꯞꯇꯣ
ꯑꯗꯨ ꯎꯗꯦ ꯅꯪ ꯀꯗꯥꯏꯗ ꯎꯔꯦ ꯌꯦꯡꯉꯦ
ꯃꯣꯏꯒꯤ ꯀꯩꯅꯣ ꯃꯐꯝ ꯑꯃ ꯂꯩꯌꯦꯕ ꯐꯥꯝꯒꯨꯝꯕ ꯑꯩꯈꯣꯏ ꯑꯗꯨꯒꯨꯝꯕꯒꯤ ꯑꯃ ꯂꯩꯌꯦꯕ ꯑꯗꯨꯏ ꯃꯐꯝꯗꯨꯗ ꯎꯈ꯭ꯔꯦ
ꯑꯣ ꯑꯩꯁꯨ ꯌꯦꯡꯅꯤꯡꯉꯦ
ꯑꯗꯨꯗ ꯌꯦꯡꯕ ꯆꯠꯂꯨꯁꯤꯔꯣ ꯅꯣꯡꯃ
ꯑꯗꯨ ꯍꯧꯖꯤꯛꯇꯣ ꯇꯨꯂꯤꯞꯒꯤ ꯁꯤꯖꯤꯟꯅꯕ꯭ꯔꯥ ꯍꯧꯖꯤꯛꯁꯨ
ꯈꯪꯗꯦ ꯍꯧꯖꯤꯛꯇꯤ
ꯑꯗꯨ ꯐꯥꯔꯝꯒꯨꯝꯕ ꯂꯥꯏꯕꯗꯤ ꯍꯧꯖꯤꯛꯁꯨ ꯁꯤꯖꯤꯟ ꯃꯥꯜꯂꯦ
ꯍꯣꯏ ꯑꯣꯏꯔꯝꯒꯅꯤ ꯑꯗꯨꯗꯤ ꯑꯗꯨꯝ ꯃꯐꯝꯗꯨꯗ ꯆꯠꯂꯒ ꯅꯣꯡꯃꯅꯤ ꯅꯣꯡꯃꯗꯤ ꯑꯩꯈꯣꯏꯁꯨ ꯌꯦꯡꯕ ꯌꯥꯏꯀꯣ
ꯍꯣꯏ
ꯑꯗꯣ ꯅꯪ ꯍꯧꯖꯤꯛ ꯀꯩ ꯍꯧꯖꯤꯛ ꯂꯣꯏꯔꯒ ꯇꯨꯝꯃꯗꯣꯏꯔꯥ
ꯍꯧꯖꯤꯛ ꯑꯩ ꯊꯥꯔꯇꯤ ꯃꯤꯅꯤꯠꯁꯀꯨꯝꯕꯀꯣ
ꯑꯥ
ꯍꯣꯏ ꯂꯩꯒꯅꯤ
ꯑꯣ ꯑꯩ ꯑꯩꯁꯨ ꯁꯨ ꯏꯔꯨꯖꯊꯣꯛꯑꯒ ꯀꯝꯃ꯭ꯌꯨꯅꯤꯇꯤꯒꯤ ꯅꯣꯠꯁꯇꯣ ꯂꯣꯏꯁꯤꯜꯂꯒ ꯑꯗꯨꯝ ꯇꯨꯝꯃꯅꯤ
ꯇꯨꯡꯃꯣꯏꯗ
ꯍꯥꯥ
ꯅꯪ ꯉꯁꯤ ꯇꯨꯝꯅꯤꯡꯟꯗꯕ
ꯎ
ꯀꯔꯤꯅꯣ ꯅꯪ ꯅꯣꯛꯄ ꯅꯣꯛꯄꯒꯂꯌꯦ
ꯑꯩ ꯉꯁꯤꯗꯤ ꯇꯨꯝꯅꯤꯡꯉꯦ
ꯑ ꯅꯪꯀꯣꯋꯥ
ꯑꯩ ꯏꯔꯨꯖꯔꯒ ꯏꯔꯨꯖꯔꯒ ꯅꯣꯠꯁꯤ
ꯍ
ꯅꯣꯠꯁ ꯏꯔꯒ ꯇꯨꯝꯗꯣꯏꯅꯦ ꯑꯗꯨꯒ ꯅꯪ ꯀꯔꯤꯅꯣ ꯅꯪꯅ ꯍꯥꯡꯈꯤꯅꯣ
ꯍꯥꯏꯒꯅ ꯍꯥꯏ
ꯉꯁꯤꯗꯤ ꯉꯁꯤꯗꯤꯅꯤꯡ ꯇꯨꯝꯅꯤꯡꯔꯣꯏꯗ꯭ꯔꯣ
ꯑ ꯌꯦ ꯇꯥꯏ ꯌꯦ ꯈꯟꯗꯗꯗ ꯂꯥꯏꯌꯦ
ꯣꯏꯒꯤ ꯃꯔ ꯑꯣ
ꯑ
ꯅꯣꯡꯅꯤꯡꯉꯦꯀꯣ
ꯍꯣꯏ ꯅꯪꯒꯤ ꯏꯃꯥꯟꯅꯨꯕꯤ ꯑꯃꯁꯨ ꯂꯥꯛꯏꯀꯣ
ꯍꯣꯏ
ꯃꯥꯗꯨ ꯃꯥꯗꯣ ꯐꯤꯚꯔ ꯂꯥꯏꯕ ꯃꯥꯂ
ꯀꯅꯥꯅꯣ
ꯅꯪꯒꯤ ꯏꯃꯥꯟꯅꯨꯕꯤꯗꯣ
ꯀꯔꯝꯕ
ꯅꯪꯉꯣꯟꯗ ꯂꯥꯏ ꯂꯥꯏ ꯂꯥꯏꯔꯛ ꯍꯧꯖꯤꯛ
ꯑꯩꯒꯤ ꯅꯥꯛꯇ ꯂꯩꯕꯁꯤꯔꯣ
ꯍꯣꯏ
ꯑꯩꯒꯤ ꯅꯥꯛꯇ ꯂꯩꯕꯁꯤꯔꯣ ꯃꯥꯗꯤ ꯉꯥꯎꯁꯟꯅꯕꯅꯤ ꯌꯥꯝꯅ ꯍꯗ ꯀ ꯃꯥꯗꯤ ꯐꯤꯕꯔ ꯇꯧꯕ ꯅꯠꯇꯦ ꯃꯥꯗꯤ ꯌꯥꯝꯅ ꯉꯥꯎꯁꯟꯅꯕꯅꯦ ꯑ ꯃꯥꯗꯤ ꯑꯉꯥꯡ ꯑꯉꯥꯡ ꯉꯧꯁꯟꯅꯕꯅꯦ ꯃꯥꯗꯤ
ꯍꯣꯏ ꯆꯃꯦ
ꯃꯤꯁꯨ ꯄꯤꯛꯄꯅꯦ
ꯃꯤꯁꯨ ꯄꯤꯛꯄ ꯑꯗꯨ ꯐꯦꯠ
ꯃꯤ ꯄꯤꯛꯄꯅꯤꯅ ꯃꯥꯗꯤ ꯀꯣꯏꯁꯣꯡ ꯀꯣꯏꯁꯣꯡ ꯆꯣꯡꯉꯤꯁꯨꯨꯠꯇ꯭ꯔꯣ ꯁꯤꯗ ꯖꯝꯄꯤꯡ ꯖꯝꯄꯤꯡ ꯇꯧꯔ ꯂꯩꯔꯤꯁꯦ ꯇꯨ ꯇꯨ ꯇꯨ ꯇꯨ ꯖꯝ ꯖꯝ ꯇꯧꯔꯒ ꯑꯃꯨꯛ ꯆꯦꯟꯈ꯭ꯔꯦ ꯇꯨ ꯅꯪ ꯑ
ꯍꯣꯏ ꯍꯣꯏ ꯑꯁꯁ ꯇꯧꯕꯕ ꯃꯜꯩ ꯇꯣ ꯇꯣꯔꯁꯁ
ꯀꯪꯂꯪꯒꯥꯔꯨ ꯃꯆꯥꯅꯦ ꯀꯪꯂꯪꯒꯥꯔꯨ ꯃꯆꯥ
ꯆꯖꯃꯦ
ꯃꯥꯟꯗ꯭ꯔꯣ ꯑꯗꯨ ꯇ ꯀꯪꯀꯥꯔꯨ ꯆꯥꯅꯤꯅ ꯆꯣꯡꯉꯁꯤ ꯌꯦꯡꯉꯨ
ꯍꯣꯏ ꯏꯦꯝꯍꯨ
ꯑꯃꯁꯤꯅ ꯀꯪꯂꯒꯥꯔꯨ ꯃꯥꯒꯤ ꯃꯃꯥꯅꯦ ꯀꯪꯂꯪꯒꯥꯔꯨꯒꯤ ꯃꯃꯥ
ꯃꯃꯥꯅꯦ ꯆꯅꯦ
ꯃꯥꯒꯤ ꯃꯃꯥꯗꯤ ꯈꯔ ꯊꯤꯕꯅꯦ
ꯎꯝ ꯑꯗꯨ ꯑ ꯍꯣꯏ ꯆꯨꯝꯃꯦ ꯃꯥꯒꯤ ꯃꯃꯥꯗꯣ
ꯑ
ꯕꯤꯐꯣꯔꯗꯣ ꯑꯩꯈꯣꯏꯗꯤ ꯂꯦꯞꯇ ꯂꯗꯥꯥꯏꯏꯔꯤꯛ ꯏꯔꯦꯒ ꯂꯌꯦꯦꯀꯣ
ꯑ
ꯑꯗꯨ ꯑꯩꯈꯣꯏꯒꯤ ꯅꯨꯄꯥꯅꯨꯕꯤ ꯑꯃꯅ ꯔꯣꯜ ꯅꯝꯕꯔ ꯏꯂꯚꯦꯟꯗꯣ
ꯃꯥꯅ ꯃꯥ ꯃꯥꯒꯤ ꯀꯖꯟꯕꯨ ꯚꯤꯗꯤꯑꯣ ꯀꯣꯜ ꯀꯟꯐ꯭ꯔꯦꯟꯁꯇ ꯊꯥꯈ꯭ꯔꯦ ꯑꯗꯨꯅꯦ ꯃꯥꯅ ꯃꯥꯕꯨ ꯋꯥꯔꯤꯔꯤ ꯁꯣꯏ ꯁꯔꯣ ꯍꯥꯏꯩ ꯑꯗꯨ ꯃꯥꯟꯅ ꯋꯥꯔꯤꯔꯤ ꯁꯥꯔꯦ ꯏꯪꯂꯤꯁꯅ ꯋꯥꯔꯤ ꯁꯥꯔꯣ ꯍꯥꯏꯌꯦ ꯑꯗꯨ
ꯑꯥ
ꯋꯥꯔꯤ ꯁꯥꯔꯦ ꯑꯗꯨ ꯑꯗꯨꯝ ꯐꯅꯤ ꯑꯣꯏꯔꯦ ꯑꯩꯈꯣꯏꯗꯤ ꯅꯣꯛ ꯅ ꯄ ꯀꯜꯂꯑꯦ
ꯅꯪ ꯈꯥꯟꯗꯦ ꯅꯪ ꯎꯔꯦꯗꯤ ꯅꯪ ꯁꯅ ꯄꯒꯜꯂꯑꯕ ꯃꯂꯦ
ꯃꯥꯁꯨ ꯃꯥꯗꯤ ꯌꯥꯝꯅ ꯅꯣꯛꯅꯤꯡꯕꯅꯦ ꯃꯥꯅ ꯉꯥꯡꯕꯗꯣ
ꯍꯣꯏ ꯑꯗꯨꯅ ꯑꯩꯈꯣꯏꯗꯤ ꯅꯣꯞꯄꯛꯀ ꯂꯩꯌꯦ ꯐꯅꯤ ꯑꯣꯏꯗꯀꯣ
ꯑꯗꯨ ꯃꯣꯏꯅ ꯅꯪ ꯌꯥꯝꯅ ꯇꯥꯄꯔ
ꯑꯥ ꯇꯥꯏꯌꯦ ꯍꯥꯏꯔꯛꯑꯣ
ꯅ ꯅꯪ ꯌꯥꯝꯅ ꯍꯣꯠ ꯑꯣꯏꯔꯦ ꯍꯥꯏꯈ꯭ꯔꯦꯀꯣ ꯃꯉꯣꯟꯗ
ꯑꯣꯃꯥꯅ
ꯃꯥꯟ ꯍ ꯅꯨꯄꯤꯅ ꯅꯠꯇꯦ ꯅꯨꯄꯥ ꯅꯨꯄꯥꯁꯤꯡꯅ ꯑꯗꯨ
ꯅꯨꯄꯥꯁꯤꯡꯅ ꯃꯉꯣꯟꯗ
ꯑꯗꯨ ꯃꯥꯅ ꯐꯖꯅ ꯇꯥꯗꯦ ꯑꯗꯨꯅꯦ ꯑꯩꯈꯣꯏ ꯏꯃꯥꯟꯅꯨꯕꯤꯔꯣꯅ ꯃꯣꯏ ꯏꯂꯚꯦꯟꯅ ꯇ꯭ꯔꯥꯟꯁꯂꯦꯠ ꯇꯧꯕꯒ ꯌꯥꯝꯅ ꯐꯅꯤ ꯑꯣꯏꯔꯦ ꯒꯦꯝ ꯏꯁꯤꯟ ꯑꯃꯁꯨꯡꯕ ꯃꯂꯩ ꯍꯔ ꯀ ꯑꯗ ꯑꯩꯈꯣꯏ ꯌꯥꯝ ꯉꯅ ꯅꯨꯄꯥꯀꯂꯥꯏ ꯑꯅꯤ ꯑꯣꯏꯔꯦꯀꯣ ꯑꯗꯨ ꯑꯗꯨ ꯐꯅꯤ ꯋꯥꯔꯔ
ꯃꯥꯗꯦꯁ